ꯑꯕꯣ ꯌꯦꯁ ꯇꯌꯦ
ꯐꯔ ꯀꯩ ꯌꯗꯗꯤ
ꯐꯔꯕꯣꯗ
ꯐꯔꯤꯅꯤ
ꯐꯔꯞꯕꯅꯦ
ꯐꯔꯤꯅꯤ
ꯆꯥꯛ ꯂꯣꯏꯗ꯭ꯔꯤꯕꯅꯦ
ꯂꯣꯏꯗ꯭ꯔꯤꯅꯦ ꯏꯟꯁꯥꯡ ꯀꯟꯅ ꯊꯣꯡꯅꯕ ꯇꯧꯔꯤ ꯑꯩ ꯃꯔꯨꯝꯗ
ꯑꯣ ꯅꯪꯁꯦ ꯄ꯭ꯔꯤꯟꯁꯦꯁ ꯇ꯭ꯔꯤꯠꯃꯦꯟ ꯇꯧꯔꯦ ꯑꯗꯨꯗꯤ
ꯑ ꯑꯩ ꯇꯧꯔꯦ ꯃꯥꯅ ꯍꯤꯞꯄ ꯂꯩꯌꯣꯌꯦ ꯑꯩꯅ ꯀꯩꯀꯩ ꯇꯧꯔꯀꯦ ꯍꯤꯞꯄ ꯂꯩꯌꯣ ꯌꯥꯔꯤꯌꯦ
ꯎꯝ
ꯍꯄ ꯄꯇꯥꯔꯦ ꯂꯩ ꯋꯥꯔꯝꯕꯅꯤ ꯀꯥꯂꯔꯥꯏꯗꯩꯅꯣ ꯆꯠꯂꯤꯁꯤ ꯑꯣ
ꯍꯪꯖꯦ ꯋꯥꯔꯝꯃꯅꯤ
ꯄꯔ ꯕ ꯎꯥ
ꯃꯥꯅꯤ ꯃꯥꯅꯦ ꯅꯪꯗꯤ ꯌꯥꯝ ꯋꯥꯔꯝꯕꯅꯦ ꯀꯊꯥꯒꯗꯕꯅꯤ
ꯑꯗꯨꯅꯁ
ꯀꯣꯀꯥ ꯀꯣꯀꯥꯗ ꯇꯧꯔꯛꯀꯅꯣ
ꯍꯥꯥ
ꯀꯣꯀꯥ
ꯀꯀꯥ ꯀꯀꯥꯁꯦ ꯑꯁ ꯆꯪ ꯂꯩꯔꯝꯃꯗꯣꯏꯅꯦ ꯎꯝ
ꯍꯥꯎꯅ ꯍꯥꯎꯅ ꯊꯣꯡꯉꯒ ꯆꯥꯊꯣꯛꯑꯣ
ꯆꯥꯊꯒꯦ ꯍꯥꯎꯅ ꯍꯥꯎꯅ ꯊꯣꯡꯉꯒ ꯍꯧꯖꯤꯛ ꯃꯊꯦꯜ ꯂꯨꯀꯣꯏ ꯃꯌꯥꯝꯁꯦ ꯁꯦꯝꯖꯔꯒ
ꯎꯝ
ꯍꯌꯦꯡ ꯀꯦꯖꯤ ꯑꯍꯨꯝ ꯃꯔꯤ ꯍꯦꯟꯒꯠꯂꯒ ꯂꯥꯛ ꯑꯒꯦꯗ
ꯎꯝ ꯍꯦꯟꯒꯠꯅꯤ ꯉꯁꯤ ꯀꯌꯥ ꯍꯦꯟꯒꯠꯂꯕ
ꯍꯥꯥ
ꯉꯁꯤꯁꯨ ꯈꯔ ꯍꯦꯟꯒꯠꯂꯝꯃꯅꯦ ꯍꯥꯏꯕ
ꯑꯁꯤꯁꯨ ꯈꯔ ꯍꯦꯟꯒꯠꯂꯝꯃꯅꯤ ꯑꯦ ꯉꯁꯤꯗꯤ ꯍꯦꯟꯒꯠꯂꯝꯃꯣꯏꯍꯦ ꯉꯁꯥꯏ ꯑꯌꯨꯛꯇꯇꯩꯒꯤ ꯆꯠꯂꯑꯦ ꯉꯁꯥꯏ ꯑꯌꯨꯛ ꯆꯠꯂꯛꯏꯕ ꯑꯗꯒꯤ ꯁ꯭ꯋꯥꯏꯗ ꯑꯃꯨꯛ ꯋꯥꯥꯛꯀꯤꯡ ꯑꯃ ꯆꯠꯂꯨꯔꯦ ꯉꯁꯤꯒꯤꯗꯣ ꯍꯣꯔꯣꯏ ꯍꯧꯖꯤꯛ ꯅꯨꯡꯗꯥꯡ ꯆꯥ ꯆꯥꯗꯁꯨ ꯍꯦꯟꯒꯠꯂꯅꯤ
ꯎꯝ ꯑꯍꯤꯡꯗ ꯂꯣꯏꯍꯜꯕ ꯀꯩꯅꯣ ꯏꯅꯔꯖꯤ ꯁꯤꯖꯤꯟꯅꯧ
ꯑꯥ
ꯑꯍꯤꯡꯗ ꯑꯃꯨꯛ ꯁꯤꯖꯤꯟꯅꯧ ꯍꯥꯏꯕ ꯆꯥꯔꯤꯁꯤꯡꯗꯣ
ꯎꯝ ꯆꯥꯏꯁꯦ ꯁꯤꯖꯤꯟꯅꯒꯦ ꯅꯠꯇ꯭ꯔꯗꯤ ꯄꯄ ꯂꯨꯊꯣꯛꯈ꯭ꯔꯗꯤꯦ
ꯎꯝ ꯄꯥꯝꯃꯨꯏꯌꯦꯕ ꯄꯩꯁꯥ ꯇꯤꯡꯉꯩ ꯌꯥꯥꯔꯕ
ꯑꯗꯨꯒꯤ ꯋꯥꯔꯤꯁꯦ ꯇꯣꯄꯤꯛ ꯑꯃ ꯍꯥꯏꯔꯛꯑꯣꯅꯦ ꯁꯥꯟꯅꯕ
ꯍꯥꯏꯔꯣꯅ
ꯍꯥꯏꯔꯣꯉꯣ ꯑꯁ ꯂꯣꯏꯔꯦ ꯇꯧꯔꯛꯏ ꯏꯆꯦ ꯅꯪꯅꯅꯦ ꯑꯩ ꯑꯝꯇ ꯁꯥꯔꯦ
ꯏꯃꯥ ꯅꯪ ꯉꯥꯗ ꯁꯥꯍꯟꯕꯁꯦ ꯃꯉꯥꯏꯔꯦ ꯑꯩꯅ ꯅꯪ
ꯑꯗꯨ ꯅꯪ ꯍꯧꯗꯣꯔꯛꯑꯣꯗ ꯅꯪ ꯈꯤꯇꯪ ꯑꯗꯨꯗ ꯑꯗꯨ ꯗꯨꯗ ꯀꯥꯏꯅꯔꯁ ꯑꯩꯥꯏ ꯋꯥꯔꯤ ꯈꯛꯇꯪ ꯁꯨꯃꯥꯏ ꯁꯨꯃꯥꯏꯅ ꯇꯧꯕ ꯑꯦ ꯑꯗꯨ ꯑꯗꯨ ꯍꯥꯏꯔꯒ ꯑꯃ ꯅꯤꯡ ꯁꯤꯡꯉꯛꯑꯦꯁꯦ ꯋꯥꯔꯤ ꯃꯇꯝꯒꯨꯝ ꯑꯃ ꯉꯁꯥꯏꯗꯣ ꯉꯁꯥꯏꯗꯣ
ꯎꯝ
ꯑꯩꯈꯣꯏꯒꯤ ꯀꯩꯅꯣꯒꯤ ꯀꯒꯤ ꯇꯧꯕꯗꯣ ꯀ ꯊꯧꯔꯝ ꯇꯧꯔꯏꯗꯣ ꯑꯗꯨꯒꯤꯗꯣ ꯍꯪꯉꯛꯑꯦꯕ ꯑꯩꯉꯣꯟꯗ ꯑꯩꯉꯣꯟ ꯗ ꯅꯣꯏꯗꯣ ꯄ ꯄꯨꯟꯕ ꯄꯥꯝꯃꯤꯔꯣ ꯑꯩꯉꯣꯟꯗ ꯄꯨꯟꯕ ꯄꯥꯝꯕꯤꯔꯣ ꯇꯣꯉꯥꯟ ꯇꯣꯉꯥꯟꯕ ꯄꯥꯝꯕꯤꯔꯣ ꯀꯥꯏꯅ
ꯎꯝ
ꯑꯩꯒ ꯄꯥꯎ ꯐꯥꯎ ꯐꯥꯎꯅꯔꯝꯃꯤ ꯑꯩꯒ ꯄꯥꯎ ꯐꯥꯎꯅꯔꯝꯃꯦ ꯍꯥꯏꯕꯗꯨꯅ ꯉꯥꯏꯖꯦ ꯑꯗꯨꯁꯨ ꯑꯩꯈꯣꯏꯒꯤꯗ ꯀꯌꯥ ꯀꯌꯥ ꯈꯥꯏꯅꯈꯤꯒꯦ ꯍꯪꯉꯛꯄ ꯑꯩꯅ ꯑꯩꯈꯣꯏꯗꯤ ꯄꯨꯟꯅ ꯇꯧꯕꯒꯤ ꯑꯗꯨꯗꯨꯗ ꯎꯃꯥꯟꯅ ꯅꯪ ꯅꯣꯏꯗ ꯄꯨꯟꯕ ꯄꯥꯝꯕ꯭ꯔꯣ ꯇꯣꯉꯥꯟ ꯇꯣꯉꯥꯟꯕ ꯄꯥꯝꯕ꯭ꯔꯣ ꯍꯪꯉꯛꯦ ꯑꯩꯅ ꯀꯥꯏꯗꯦꯗ ꯅꯣꯏ ꯑꯗꯨꯝ ꯇꯧꯕꯗꯣ ꯌꯥꯔꯦ ꯀꯅ ꯍꯥꯏꯔꯝꯕꯅꯦ ꯍꯥꯏꯗꯤ ꯃꯣꯏ ꯑꯩꯈꯣꯏꯅ ꯀꯩꯝ ꯇꯧ ꯑꯗꯨꯗ ꯍꯥꯏꯕꯗꯣ ꯄꯥꯝꯗꯦꯗꯅꯥꯝ ꯍꯣꯏꯅ ꯃꯣꯏꯅ ꯑꯃꯨ ꯑꯃ ꯁꯤꯟꯦ ꯇꯧꯔꯃꯒ ꯃꯃꯥꯡꯒꯤ ꯇꯥꯏꯞꯇ ꯑꯩꯈꯣꯏꯁꯨ ꯀꯩꯅꯣꯒꯤ ꯇꯥꯏꯞꯇ ꯇꯧ ꯇꯧꯔꯛꯑꯗꯤꯅꯀꯣ ꯍꯥꯏꯗ꯭ꯔꯕꯅꯦ ꯑꯗꯨꯝ
ꯑꯕꯨꯟ ꯃꯅꯥꯕꯨꯗꯤ
ꯑꯗ ꯇꯧ ꯍꯣꯏ ꯑꯗꯣ ꯋꯥꯔꯤꯁꯤꯅ ꯇꯥꯛꯄꯩ ꯇꯧꯗꯤ ꯇꯧꯗꯣꯔꯦꯕ ꯑꯩꯈꯣꯏꯅ ꯇꯧꯔꯣꯏꯗ꯭ꯔꯥꯅ ꯄꯥꯈꯠꯂꯝꯕꯗꯨꯣ ꯑꯗꯨꯅ ꯑꯩꯅ ꯍꯥꯏꯅꯤꯡꯕꯗꯤ ꯑꯩꯅ ꯍꯥꯏꯕꯗꯤ ꯁꯤꯟ ꯂꯥꯡ ꯁꯤꯟ ꯂꯥꯡꯕ ꯍꯧꯕ ꯌꯥꯔꯦꯕ ꯑ
ꯖꯒꯣꯏ ꯇꯝꯕ ꯌꯥꯔꯦꯕ
ꯑꯥ ꯇꯧꯔꯁꯦ ꯑꯦꯛꯖꯥꯝ ꯑꯦ ꯄꯔꯤꯈꯥꯁꯨ ꯂꯣꯏꯔꯦ ꯇꯧꯔꯁꯦ
ꯎꯝ ꯋꯦꯠ ꯈꯔ ꯍꯟꯊꯅꯕ ꯖꯒꯣꯏ ꯇꯧꯔꯁꯦꯗꯔ
ꯑꯩ ꯗ꯭ꯔꯦꯁ ꯐꯖꯕ ꯁꯦꯟꯅꯕ ꯁꯤ ꯈꯔ ꯇꯥꯍꯟꯗꯕ ꯌꯥꯗ꯭ꯔꯦ
ꯎ
ꯏꯊꯣ ꯍꯒ ꯐꯦꯔ ꯇꯥ ꯍ ꯑꯦ ꯀꯩꯅꯣ
ꯑꯩꯗꯥꯥꯏ ꯇꯧꯔꯤꯕꯅꯦ ꯑꯗꯣ
ꯑꯩꯁꯦ ꯗꯥꯏ ꯇꯧꯔꯤꯕꯅꯦ ꯑꯩ ꯆꯥꯗꯦꯗ ꯍꯥꯏꯗ ꯍꯪꯉꯤꯗꯅ ꯑꯩ ꯆꯥꯕ꯭ꯔꯥꯅꯦ ꯆꯥꯗꯦꯗ ꯑ ꯇꯣꯟ ꯍꯦꯟꯗꯗ
ꯎꯝ ꯍꯥꯏꯗꯤ ꯍꯗꯤ
ꯑꯗꯨꯗꯤ ꯀꯩ ꯗ꯭ꯔꯦꯁ ꯁꯦꯠꯁꯦꯕ
ꯑꯌꯨꯛ ꯋꯥꯏꯔꯒ ꯁꯠꯅꯤꯡ ꯁꯦꯠꯅꯤꯡꯉꯤ
ꯑꯩꯗꯨꯅꯤ
ꯍꯥꯏꯗꯤ ꯀꯩꯅꯣꯒꯤꯗ ꯃꯩꯇꯩꯒꯤ ꯗ꯭ꯔꯦꯁꯇꯣ ꯑꯣꯏꯔꯒꯅꯅꯦ
ꯎꯝ
ꯀꯩꯅꯣꯗꯣ ꯍꯥꯏꯗꯤ ꯃꯄꯥꯟ ꯅꯥꯏꯕꯗꯒ ꯀꯤꯅꯥꯔꯒ ꯃꯌꯥꯝꯅ ꯄꯤꯗꯣ
ꯍꯣꯏ ꯍꯣꯏ ꯍꯣꯏ ꯍꯥꯏꯗꯤ ꯃꯣꯏꯒꯤ ꯍꯥꯏꯗꯤ ꯑꯗꯨꯗ ꯁꯦꯠꯂꯒꯁꯨ ꯋꯥꯏꯔꯒ ꯐꯖꯕ ꯁꯦꯠꯅꯤꯡꯉꯦ ꯑꯗꯣ ꯑꯩꯗꯤ ꯑꯗꯨ ꯅꯠꯇꯕ ꯑꯇꯣꯞꯄ ꯑꯃ ꯁꯦꯠꯅꯤꯡꯉꯦꯕ
ꯑꯗꯨ ꯅꯠꯇꯕ ꯑꯇꯣꯞꯄ ꯀꯩꯅꯣꯒꯤ ꯍꯣꯏ ꯍꯣꯏ ꯍꯣꯏ ꯑꯗꯨꯗꯨꯁꯨ ꯑꯗꯨꯗꯨꯁꯨꯅꯦ ꯑꯗꯨꯗꯁꯨ ꯐꯖ ꯐꯖꯕ ꯃꯈꯜ ꯃꯈꯟ ꯃꯆꯨ ꯃꯆꯨꯒ ꯌꯥꯝ ꯂꯩꯕꯅꯦꯕ
ꯑꯗꯣ ꯋꯥꯏꯐꯝ ꯂꯩꯒꯗ꯭ꯔꯕ ꯑꯩꯅ ꯍꯪꯅꯤꯡꯉꯤꯕꯁꯦ ꯋꯥꯏꯐꯝ ꯋꯥꯐꯝ ꯂꯩꯒ꯭ꯔ ꯁꯤ ꯈꯛꯇꯅꯤꯍꯪꯅꯤꯡꯉꯁꯦ ꯑꯗꯣ ꯍꯟꯗꯛꯇꯤ ꯑꯔꯣꯏꯕꯒꯤꯗꯣ ꯑꯩꯅ ꯁꯤꯗ ꯂꯩꯇ꯭ꯔꯒꯗꯤ ꯇꯥꯗꯦ ꯅꯪ ꯅꯪ ꯇꯨꯃꯤꯟ ꯂꯩꯈꯤꯕ ꯑꯣꯏꯔꯦ ꯑꯩ ꯇꯥꯗꯦ ꯑꯩ ꯅꯪ ꯋꯥ ꯉꯥꯡꯗ꯭ꯔꯤꯕ꯭ꯔꯥ ꯍꯥꯏꯅ ꯈꯜꯂꯨꯔꯕꯅꯤ ꯇꯥꯕ꯭ꯔꯣ
ꯈꯤꯕ ꯃ ꯃꯨꯠꯈꯤꯕꯅꯦ
ꯀꯩꯗꯣ ꯅꯪ ꯀꯩꯗꯣ ꯀꯩꯅꯣ ꯅꯪꯅ ꯊꯧꯏꯕ ꯊꯕꯛꯇꯣ ꯀꯔꯤꯅꯣ ꯅꯪꯅ ꯇꯧꯔꯤꯗꯣ ꯌꯥꯝꯅ ꯑꯩ ꯍꯧꯋꯦꯀꯣ ꯍꯧꯖꯤꯛ ꯅꯪꯅ ꯇꯧꯔꯤꯗꯣ ꯅꯪ ꯇꯧꯔꯤꯗꯣ ꯑꯩ ꯍꯧꯋꯦꯀꯣ ꯅꯪꯅ ꯇꯧꯔꯤ ꯑꯌ ꯍꯋꯦ
ꯀꯔꯤ ꯎꯅꯔꯤꯅꯣꯃ
ꯑ ꯑ ꯑꯦ ꯃꯥꯅ ꯊꯥꯎꯁꯦ ꯍꯩꯕꯗꯣ ꯐꯖꯅ ꯍꯩꯍꯧꯗꯕꯗꯒꯤ ꯑꯃꯨꯛ ꯊꯥꯎꯁꯦ ꯇꯤꯜꯍꯧꯗꯅꯨ ꯉꯧꯕꯗ ꯊꯥꯎꯗꯤꯣ ꯌꯥꯝꯗ꯭ꯔꯕꯅꯤꯅ ꯑꯃꯨꯛ ꯉꯧꯕ ꯌꯥꯗ꯭ꯔꯅꯤꯅ ꯑꯗꯨꯅ ꯑꯗꯨꯗꯒꯤ ꯍꯥꯏꯩꯖꯤꯜꯂꯤꯕ
ꯎꯝ
ꯎ ꯑ ꯍꯣꯏꯇ ꯉ ꯑꯣꯏꯔꯤꯉꯩꯗꯨꯗ ꯑꯃꯨꯛ ꯍꯥꯏꯖꯤꯜꯂꯤꯕ ꯊꯥꯎꯗꯣ ꯑꯩꯅ ꯑꯗꯨꯗꯒꯤ ꯑꯩꯛ ꯍꯧꯋꯦꯅ ꯐꯥꯈꯤ ꯌꯎꯂꯨ
ꯎꯝ
ꯇꯣꯡꯉꯣ ꯇꯣꯡꯉꯣ ꯑꯗꯨꯒꯨꯝꯕ ꯌꯦꯟꯁꯥꯡꯗꯣ ꯇꯧꯒꯅꯨ ꯑꯩꯗꯤ ꯑꯦ ꯈꯥꯎꯇꯕꯗꯦ ꯌꯦꯡꯉꯣ ꯍꯟꯖꯥꯡ ꯄꯥꯏꯅ ꯊꯣꯛꯇ꯭ꯔꯔꯤꯕ
ꯏꯁꯤ ꯁ ꯌꯥꯝ ꯀ ꯌꯥꯝꯐꯥꯎ ꯁꯥꯏꯌꯦ
ꯑꯐꯥꯎ ꯑꯣꯏꯅ ꯁꯥꯏꯁꯦ ꯑꯦ ꯀꯩꯅꯣ ꯁꯤ ꯍꯥꯞꯁꯦ ꯃꯔꯨꯞ ꯁꯤꯒꯤ ꯑꯁꯤꯒꯤ ꯆꯤꯡꯕꯅꯤ ꯍꯥꯞꯁꯦ ꯃꯔꯨꯞ
ꯏꯇꯥ ꯀ ꯏꯇꯥ
ꯏꯇꯥ ꯀꯧꯒꯦ ꯏ ꯏꯇꯥ ꯏꯇꯥꯁꯨ ꯀꯩꯅ ꯃꯇꯤ ꯂꯉꯣꯅꯖ
ꯏꯇꯥ ꯏꯁꯤꯡ ꯇꯤꯜꯂꯛꯧꯁꯦ ꯍꯥꯞꯁꯦ
ꯍꯥꯏꯔ
ꯔꯦ ꯍꯥꯏꯕꯅꯣ ꯉꯪꯗꯦ ꯃꯨꯠꯈ꯭ꯔꯦ
ꯅꯣꯏ ꯃꯩꯗꯨꯅ ꯄꯥꯄꯨꯠꯇ ꯃꯨꯜꯂꯦ
ꯃꯠ꯭ꯔꯦ
ꯑꯗꯨꯗꯤ ꯑꯦ ꯁꯤꯗꯤ ꯅꯪꯒꯤꯁꯤꯅ ꯁꯤ ꯂꯣꯏꯔꯝꯃꯅꯤꯅꯦ ꯁꯤꯒꯀꯣ
ꯂꯣꯏꯔꯦ ꯅꯪꯒꯤꯗ ꯋꯥꯠꯂꯤ
ꯑꯗꯣ ꯇꯧꯔꯣ ꯑꯩꯅ ꯑꯃꯨꯛ ꯑꯍꯨꯝ ꯑꯍꯨꯝ ꯋꯥꯠꯂꯤꯅꯦꯩ ꯍꯣꯏ ꯑꯗꯨꯅꯦ ꯍꯧꯖꯤ ꯑꯗꯨ ꯇꯧꯔꯛꯑꯣ ꯑꯗꯨꯒ ꯑꯩꯅ ꯑꯃꯨꯛ ꯑꯍꯨꯝ ꯑꯍꯨꯝ ꯋꯥꯔꯤꯗꯅ ꯑꯃꯁꯤ ꯑꯗꯒꯤ
ꯎꯝ
ꯑꯗꯨ ꯇꯧꯔꯛꯀꯦꯕꯥꯠ
ꯇꯧꯔꯛꯑꯣ
ꯅꯪꯗꯤ ꯉꯁꯤ ꯊꯕꯛꯀꯝ ꯆꯠꯇ꯭ꯔꯣ
ꯑꯩꯔꯥꯛ
ꯎꯝ
ꯆꯠꯇꯦꯗ ꯑꯌꯨꯛ ꯉꯟꯇꯥꯗꯒꯤ ꯆꯠꯇꯕꯗꯨꯅ ꯆꯠꯇꯔꯦ ꯑꯗꯨꯝ
ꯑꯗꯨꯝ ꯌꯨꯝꯁꯤꯗ ꯑꯗꯨꯝ ꯂꯩꯔꯦ ꯀꯌꯣ
ꯑ ꯔꯤ ꯑꯣꯏꯔꯒꯒ ꯑꯗꯨ
ꯆꯥꯔꯒ ꯇꯨꯝꯃꯒ
ꯆꯥꯔꯒ ꯇꯨꯝꯃꯒ ꯑꯃꯨꯛ ꯂꯩꯔꯦ ꯐꯣꯟ ꯑꯃꯛ ꯌꯦꯡꯉꯒ ꯗ ꯂꯔꯕꯁ
ꯑꯗꯣ ꯌꯦꯡꯉꯁꯦ ꯍꯌꯦꯡꯗꯀꯣ ꯑꯗꯣ ꯃꯣꯏ ꯍꯪꯆꯤꯠ ꯄꯁꯤꯟ ꯑꯅꯤꯒ ꯍꯥꯏꯅꯩ ꯍꯥꯏꯌꯦ ꯑꯗ ꯍꯥꯏꯗꯤ ꯄꯤꯁꯤꯟ ꯃꯅꯨꯡꯗꯗꯨ ꯄꯨꯟꯅ ꯄꯤꯁꯤꯜꯂꯒ ꯔꯤꯜꯁ ꯅꯝꯖꯦꯅ ꯍꯥꯏꯅꯩꯗꯅ
ꯍ ꯌꯥꯏꯌꯦꯦ ꯑꯦ ꯍꯌꯦꯡ ꯃꯇꯕꯤꯁꯤꯜꯂꯁꯨ ꯌꯥꯏ ꯑꯗꯣ ꯍꯌꯦꯡ ꯍꯌꯦꯡꯗꯣ ꯑꯗꯨꯗꯤ ꯅꯪꯅ ꯂꯧꯁꯜꯂꯨꯔꯣꯅꯦ ꯑꯩ ꯂꯥꯛꯑꯔꯣꯏꯒꯦ
ꯁ ꯉꯝꯃꯔꯣꯏ ꯑꯗꯨꯗꯤ ꯂꯥꯛꯑꯣ ꯀꯩꯅꯣ ꯅ ꯌꯨꯝꯗꯨꯗ ꯑꯗꯨꯝ ꯂꯩꯕ꯭ꯔꯥ ꯇꯟꯗ꯭ꯔꯣ
ꯀꯔꯤꯌꯥ
ꯅꯪ ꯑꯗꯣ ꯍꯌꯦꯡ ꯁꯥꯏꯅ ꯂꯧꯁꯤꯜꯂꯒ ꯄꯤꯁꯤꯟꯕꯗꯨꯗꯤ ꯀꯩꯗꯧꯋꯦ ꯁꯥꯏꯅꯗ ꯈꯨꯂꯛꯇ ꯂꯧꯗ꯭ꯔꯗꯤ ꯌꯥꯗꯕ꯭ꯔꯥ
ꯍꯌꯦꯡꯗꯣ ꯑꯩꯅ ꯈꯟꯕꯅ ꯑꯩꯅ ꯈꯟ ꯑꯩꯅ ꯍꯥꯏꯁꯤ ꯇꯥꯎ ꯍꯌꯦꯡꯗꯣ ꯎꯅꯕ ꯐꯪꯗ꯭ꯔꯗꯤ
ꯎꯝ
ꯊꯦꯡꯉꯗꯤ ꯎꯅꯕ ꯐꯪꯗ꯭ꯔꯗꯤ
ꯐꯪꯅꯤꯌꯦ ꯂꯩꯅꯤ ꯃꯥ ꯀꯩꯁꯨ ꯑꯩꯈꯣꯏꯅ ꯄꯨꯡ ꯃꯔꯤ ꯃꯉꯥ ꯆꯠꯇꯧꯗꯤ ꯅꯠꯇꯦꯅ ꯑꯍꯨꯝ ꯃꯔꯤꯗꯒ ꯆꯠꯇꯧꯗꯤ ꯅꯠꯇꯦ ꯃꯣꯏ ꯃꯅꯥꯛꯇ ꯑꯗꯨ ꯅꯪ ꯍꯌꯦꯡ ꯂꯧꯍꯧꯔꯒ ꯍꯪꯖꯠꯇꯣ ꯑꯃꯨ ꯃꯥ ꯂꯥꯛꯑꯔꯣꯏ ꯃꯥ ꯊ ꯇꯀ꯭ꯔꯦ ꯀꯥꯏꯅ ꯍꯥꯏꯗꯣꯛꯑꯒ ꯀꯥꯏꯅ ꯇꯧꯒꯅꯤ ꯇꯣꯛꯦꯅꯦ
ꯇꯣꯛꯄ ꯇꯥꯔꯦꯗꯅ
ꯁꯥꯔ ꯃꯊꯪꯗ ꯄꯤꯔꯒꯦ ꯑꯗꯨꯅꯦ ꯁꯥꯔ ꯃꯊꯪ ꯄꯤꯔꯒꯦ ꯅꯪꯉꯔꯣꯏ ꯑꯗꯣ
ꯎꯝ ꯃꯅꯨꯡꯗꯗꯤ ꯌꯥꯎꯔ ꯅꯣꯏꯅ ꯃꯥꯥꯏꯒꯤꯗꯨꯗꯩ ꯇꯧꯔꯒ ꯁꯖꯜꯂꯒ
ꯑꯦ ꯑꯩꯈꯣꯏ ꯃꯅꯨꯡꯗꯨꯅ ꯀꯩꯀꯩ ꯁꯥꯏꯟ ꯇꯧꯗꯧ ꯋꯥꯠꯂꯤꯕꯣ
ꯄꯠꯇ꯭ꯔꯦꯗ ꯅ ꯅꯪꯦ ꯒꯥꯏꯗꯇꯨꯒ ꯇꯧꯔꯅꯤ ꯑꯗꯨꯒ ꯀꯩꯅꯣꯗꯨꯒ ꯇꯧꯔ ꯂꯣꯏ ꯃꯀꯣꯛꯇꯣ
ꯎ
ꯑꯇꯩ ꯇꯧꯔꯣꯏꯑꯦ ꯊꯝꯃꯒꯦ ꯑꯩ
ꯍꯣꯏ ꯍꯣꯏ ꯊꯝꯃꯃꯦꯣ ꯊꯝꯃꯣ
ꯎꯝ ꯑꯣꯄꯄ